ꯍꯜꯂꯣ ꯀꯥꯔꯕꯣ
ꯀꯥꯟ ꯁ
ꯀꯩꯗꯧꯔꯝꯃꯤꯅꯣ
ꯑ ꯏ ꯐꯔ ꯃꯤ
ꯋꯥꯥꯛꯀꯤꯡ ꯑꯦꯁꯠꯇ꯭ꯔꯔꯕꯣ
ꯃꯌꯦꯛ ꯁꯦꯡꯅ ꯇꯥꯗꯦ ꯋꯥꯕꯥꯠ ꯑꯝꯗ ꯂꯩꯔꯤꯕꯣ
ꯑꯩ ꯑꯩ ꯗꯤ ꯇꯥꯏ ꯅꯪ
ꯏꯒꯣ ꯏꯒꯣ ꯏꯀꯣ ꯆꯠꯂꯦꯕ
ꯎꯣ
ꯑꯥ ꯔ ꯃꯨꯗ ꯂꯩ
ꯑꯩꯗꯤ ꯂꯩꯇꯦ ꯃꯄꯥꯜꯂꯤ
ꯌꯥꯏꯐ ꯇꯥꯔꯦ ꯌꯦꯄꯤ ꯁꯥꯞꯄ꯭ꯔꯣ
ꯑꯝ
ꯑꯝ ꯆꯥꯛꯇꯤ ꯂꯣꯏꯗ꯭ꯔꯦ
ꯆꯥꯛꯒ ꯊꯣꯡꯒꯗꯤ
ꯊꯕꯛꯇꯤ ꯉꯁꯤꯗꯤ ꯆꯠꯄ ꯍꯣꯏꯔꯣ
ꯀ ꯖꯣꯏ ꯇꯧꯁ
ꯑꯣ ꯀꯃꯥꯏ ꯀꯃꯥꯏ ꯇꯧꯒꯦ
ꯑꯗꯨꯝ ꯁꯥꯕꯩꯅꯤ
ꯀꯟꯁꯇ꯭ꯔꯛꯁꯟꯒꯤ ꯁꯇꯥꯏꯜꯂꯕ
ꯍꯥ
ꯑꯃ ꯁꯤ ꯀ ꯀꯟꯁꯇ꯭ꯔꯛꯁꯟ ꯀꯥꯏ ꯂꯩꯗꯅ
ꯑꯩꯈꯣꯏꯅ ꯖꯤ ꯕꯤ ꯖꯤ ꯀꯟꯁꯇ꯭ꯔꯛꯁꯟ ꯑꯣꯏꯕ ꯑꯩꯈꯣꯏꯅ
ꯑꯣ ꯀꯌꯥꯝ ꯀꯨꯏꯔꯕ ꯂꯩꯕꯅ
ꯀꯨꯏꯔꯦ ꯃꯣꯏ ꯍꯟꯗꯛ ꯑꯗꯨ ꯑꯅꯧꯕ ꯕ꯭ꯔꯥꯟꯁ ꯑꯗꯨ ꯃꯣꯏ ꯍꯥꯟꯅ ꯀꯗꯥꯏ ꯑꯃ ꯂꯩꯔꯝ ꯃꯥꯜꯂꯦꯗꯤ ꯈꯪꯗ꯭ꯔꯦ ꯑꯁꯤ ꯎꯔꯤꯛꯄꯣꯛꯇꯅ ꯑꯃꯨꯛ ꯍꯥꯡꯗꯣꯔꯛꯄꯅꯤ ꯃꯣꯏ
ꯑꯣ ꯆꯠꯄꯔꯤ ꯁꯤꯗꯩꯗꯤ ꯄꯨꯡ ꯀꯌꯥꯗ ꯆꯠꯂꯤꯕ
ꯑꯗ ꯇꯔꯥꯃꯥꯊꯣꯏ ꯌꯧꯔꯑꯣꯅ ꯍꯥꯏ ꯑꯗꯣ ꯁꯤꯗꯒꯤ ꯇꯔ ꯃꯈ ꯃꯈꯥꯏ ꯇꯥꯔꯀꯅꯤ ꯆꯠ
ꯑꯣ ꯑꯣ ꯑꯣ ꯉꯔꯥꯡꯗꯒꯤ ꯆꯠꯄ ꯍꯧꯔꯛꯑꯦꯕ
ꯍꯣꯏ ꯑꯉꯥꯡ ꯀꯥꯎꯟꯁꯤꯂꯤꯡ ꯑꯗꯨꯝ ꯇꯧꯔꯦ ꯑꯗꯣ ꯉꯁꯤꯗꯤ ꯇ꯭ꯔꯦꯟꯅꯤꯡ ꯍꯧꯔꯦ ꯊꯥ ꯑꯍꯨꯝ ꯇ꯭ꯔꯦꯟꯅꯤꯡ ꯇꯧꯅꯤ ꯑꯗꯨꯒ ꯊꯕꯛ ꯄꯨꯕꯅꯤꯅ ꯇ꯭ꯔꯦꯅꯤꯡ ꯃꯇꯨꯡꯗ ꯑꯗꯨꯝ ꯁꯥꯏꯠ ꯚꯤꯖꯤꯠ ꯆꯠꯄ ꯈꯣꯠꯄ ꯂꯣꯏ ꯇꯧꯅꯤ
ꯑꯣ ꯑꯣ ꯇ꯭ꯔꯦꯅꯤꯡ ꯃꯅꯨꯡ ꯇꯧꯔꯁꯨ ꯁꯥꯗꯣꯏꯗ꯭ꯔꯣ
ꯁꯥꯅꯤ
ꯑꯩ ꯀꯩꯅꯣꯗꯨꯒ ꯆꯠꯄꯗꯤ ꯨꯄꯤꯗ ꯆꯠꯄ꯭ꯔꯣꯕ ꯂꯩꯇꯔꯕ꯭ꯔꯣ
ꯉꯔꯥꯡꯗꯤ ꯕꯨꯂꯦꯠꯇ ꯆꯠꯂꯦ ꯉꯁꯤꯗꯤ ꯖꯨꯕꯤꯇꯔꯗ ꯆꯠꯂꯦ
ꯑꯣ ꯅꯥꯟ ꯅꯣꯏ ꯆꯦꯗꯣ ꯀꯩ ꯍꯥꯏꯔꯣ
ꯏꯊꯅꯦ ꯊꯥꯔꯇꯤ ꯀꯤꯂꯣꯃꯤꯇꯔ ꯑꯃ ꯑꯣꯏ ꯐꯒꯜꯟꯗ ꯐꯤꯇꯤꯟ ꯐꯤꯞꯇꯤꯟ
ꯎꯝ ꯑꯗꯨ ꯊꯥꯎꯗꯤ
ꯍꯁꯥ ꯍꯥꯏꯁꯨ ꯇ ꯅꯗꯤ
ꯊꯥꯎꯗꯤ ꯂꯤꯇꯔꯃꯨꯛ ꯆꯥꯕ꯭ꯔꯥꯕ ꯍꯦꯟꯕ꯭ꯔꯣ
ꯂꯤꯇꯔ ꯑꯃ ꯐꯥ ꯆꯥꯗꯦ
ꯐꯥꯔꯦ ꯀꯩꯅꯣ ꯁꯟꯗꯦ ꯁꯟꯗꯦ ꯇꯪꯂꯣ ꯁꯨꯇꯤ ꯂꯩꯁꯦ
ꯍꯨꯝ
ꯁꯟꯗꯦ ꯇꯪꯂꯣ ꯁꯨꯇꯤ ꯂꯩꯕ
ꯎꯝ ꯂꯣꯏ ꯑꯗꯀ ꯇ꯭ꯔꯦꯅꯤꯡ ꯇꯧꯔꯤꯀꯥꯟꯗ ꯁꯨꯇꯤꯗꯣ ꯑꯃꯨꯛꯇꯩ ꯍꯦꯟꯅ ꯂꯧ ꯌꯥꯗꯦ ꯍꯥꯏ ꯊꯥ ꯑꯃꯒꯤ ꯃꯅꯨꯡꯗ
ꯑꯗꯣ ꯁꯟꯗꯦꯗꯤ ꯁꯨꯇꯤ ꯊꯥꯕ
ꯁꯟꯗꯦꯗꯤ ꯁꯨꯇꯤꯅꯤ
ꯅꯪꯅ ꯁꯨꯝ ꯊꯤꯖꯩꯔꯣ ꯅꯠꯇꯔ ꯃꯤꯅ ꯍꯥꯏꯔꯛ ꯏꯔꯣ
ꯑꯗꯣ ꯑꯦꯟ ꯕꯤ ꯇꯤꯅ ꯒ꯭ꯔꯨꯞ ꯑꯃ ꯂꯩꯕꯅꯦ ꯑꯥ ꯏꯟꯁꯇꯥꯒ꯭ꯔꯥꯝꯗꯨ ꯑꯗꯨꯗ ꯊꯦꯡꯅꯕ ꯑꯗꯣ ꯊꯦꯡꯅꯔꯒ ꯑꯗꯨꯝ ꯊꯕꯛ ꯃꯣꯏ ꯅꯨꯡ ꯀꯧꯔꯛꯄ ꯈꯣꯠꯄ ꯊꯕꯛ ꯈꯣꯡꯗꯣ
ꯑꯥ
ꯊꯥꯖꯟꯕ ꯑꯗꯥ ꯉꯝꯗꯦ ꯃꯣꯏ ꯌꯦꯡꯕ ꯅꯨꯄꯤꯗꯨꯅ
ꯑꯥ
ꯎꯏꯖꯤ ꯃꯀꯥꯔ ꯏꯖꯨꯀꯤꯇꯤꯞꯀꯤ ꯊꯕꯛ ꯀꯟꯅ ꯀꯧꯔꯤꯕ ꯑꯗꯨ ꯆꯠꯁꯤꯜꯂꯨ ꯈꯣꯠꯂꯣꯅ
ꯇꯧꯕ
ꯌꯥꯎꯗꯔꯦ ꯌꯥꯎ
ꯎꯝ
ꯑꯁꯣꯝ ꯌꯥꯏꯉꯪꯄꯣꯛꯇꯒꯤ ꯅꯨꯄꯥ ꯑꯃ ꯌꯥꯎꯏ
ꯀꯥꯏꯗꯒꯤ
ꯌꯥꯏꯉꯪꯄꯣꯛꯄꯤ ꯗꯩ
ꯑꯗꯨꯗꯤ ꯃꯣꯏꯗꯤ ꯃꯥꯗꯤ ꯀꯩꯗ ꯂꯥꯛꯀꯦ
ꯒꯥꯔꯤ ꯃꯆꯥ ꯂꯥꯛꯑꯦ ꯒꯥꯔꯤ ꯃꯆꯥ ꯑꯃ ꯄꯤꯎ
ꯑꯣ
ꯌꯥꯝꯕꯨꯡꯒꯤ ꯃꯤꯡꯗꯣ ꯀꯩꯕ ꯀꯥꯎꯔꯦ ꯃꯀꯥꯔ ꯍꯥꯏꯕꯔ
ꯀꯌꯥꯝ ꯑꯍꯟꯅꯣ
ꯈꯣꯏ ꯂꯦꯡꯒ ꯑꯣꯏꯔꯝꯅꯤ
ꯑꯣ
ꯑꯩꯅ ꯌꯥꯎꯗꯨꯖꯦ ꯑꯍꯟ ꯃꯔꯛꯇ ꯆꯍꯤ ꯀꯨꯟꯊꯔꯥ ꯇꯔꯨꯛ ꯁꯨꯕ ꯑꯃ
ꯑꯣ ꯅꯪ ꯑꯥ ꯆꯥꯗꯣꯡ ꯆꯠꯂꯨꯏꯖꯦ ꯀꯅꯥ ꯀꯅꯥꯅꯣ
ꯍꯥꯥ
ꯔꯥꯝꯔꯩ ꯅꯦꯕ ꯔꯥꯝꯔꯩ ꯔꯥꯝꯔꯩ ꯚꯤꯂꯦꯖ ꯅꯦꯍꯥ
ꯑ ꯑꯣ
ꯔꯥꯝꯔꯩ ꯖꯦ
ꯍꯣꯏ ꯍꯣꯏ ꯔꯥꯝꯔꯩ ꯆꯠꯂꯤ ꯃꯥꯏꯅ ꯔꯥꯝꯔꯩꯗꯣ ꯆꯠꯄꯗꯣ ꯈꯣꯠꯄꯗꯣ ꯂꯝꯕꯤꯗꯣ ꯐꯖꯅ ꯑꯩꯗꯤ ꯐꯖꯅ ꯒ꯭ꯌꯥꯟ ꯇꯥꯗꯦ ꯂꯝꯕꯤꯗꯣ ꯂꯝꯕꯤꯗꯣ ꯈꯪꯉꯦꯕ ꯑꯃꯨꯛ
ꯑꯥ
ꯅꯪꯅ ꯆꯠꯁꯤ ꯂꯥꯛꯑꯣ ꯍꯥꯏꯕ
ꯃꯣꯏ ꯑꯗꯨꯝ ꯍꯥꯏꯅꯕ ꯒ꯭ꯔꯨꯞ ꯒ꯭ꯔꯨꯞꯇ ꯔꯥꯝꯔꯩ ꯆꯠꯁꯤ ꯔꯤꯍꯥꯅ ꯍꯦꯟꯅ ꯐꯖꯍꯜꯂꯦꯕ ꯑꯗꯨ ꯔꯤꯍꯥ ꯑꯣꯏꯅ ꯊꯣꯍꯅꯤꯡꯗꯦꯕ
ꯑꯥ ꯃꯐꯝ ꯂꯤꯁꯤꯡ ꯗꯤ ꯐꯥ ꯍꯟꯊꯥꯍꯧꯔꯕꯣ
ꯍꯟꯊꯥꯍꯧꯔꯦꯗ ꯏꯁꯤꯡꯁꯤꯡꯗꯤ ꯐꯅꯌꯥꯝ
ꯑꯣ ꯐꯩꯅꯦ
ꯑꯗꯣ
ꯅꯣꯏꯗꯤ ꯑꯦꯛꯖꯥꯝ ꯍꯥꯏꯗꯣꯛꯄ ꯈꯣꯠꯇꯣꯛꯄꯗꯤ ꯏꯝ ꯂꯥꯛꯔꯣꯏꯗ꯭ꯔꯣ
ꯑꯗꯨꯗ ꯑ ꯃꯥꯔꯛꯁꯤꯠ ꯂꯧꯕ ꯂꯥꯛꯀꯗꯕ ꯃꯉꯥꯏꯔꯦ ꯑꯦꯛꯖꯥꯝꯗꯤ ꯅꯍꯥꯟ ꯅꯍꯥꯟ ꯅꯍꯥꯟ ꯍꯥꯏꯗꯣꯛꯈ꯭ꯔꯦ
ꯄꯥꯁꯁꯤꯁ ꯇꯔꯥ
ꯇꯧꯔꯦ ꯐꯥꯔꯁꯠ ꯀ꯭ꯂꯥꯁ ꯌꯥꯧꯔꯦ
ꯃꯦꯟ ꯄꯤꯁꯨ ꯍꯧꯗꯣꯔꯣ ꯃꯥꯜꯦ
ꯍꯒꯅꯤ ꯍꯒ ꯃꯅꯤ
ꯍꯧꯖꯤꯛ ꯀꯟꯅ
ꯁꯤꯟꯕ ꯂꯥꯡꯝꯕ ꯇꯧꯔꯤꯕ ꯑꯩ
ꯑꯥ ꯃꯣꯏ ꯃꯤꯁ ꯊꯣꯛꯄ ꯃꯤꯁꯇ ꯊꯣꯛꯄ ꯀꯥꯡꯕꯨꯗꯣ
ꯍ
ꯑꯗꯨꯒꯤ ꯀꯟꯅ ꯊꯥꯒꯠꯅꯕ ꯈꯣꯠꯀꯠꯅꯕ ꯍꯧꯔꯦ ꯏꯁꯩ ꯅꯨꯡꯇꯥꯎꯒꯦ ꯍꯥꯏꯔꯑꯅꯤ ꯑꯗꯨ ꯍꯥꯏꯗꯤ ꯂꯥꯛ ꯌꯥꯈꯤꯗ꯭ꯔꯥ ꯅꯤꯇꯪ ꯍꯧꯖꯤꯛꯇꯛ ꯂꯥꯛꯀꯦꯗꯤ ꯍꯥꯏꯕꯅꯤ ꯏꯁꯩꯩꯅꯅꯨꯡ ꯇꯧꯔꯗꯤ
ꯊꯕꯛ ꯍꯥꯟꯅ ꯂꯥꯛꯀꯗ ꯃꯥꯣꯏꯦ
ꯊꯕꯛꯇꯤ ꯄꯨꯡ ꯌꯥ ꯍꯜꯂꯛꯄ
ꯃꯣꯏ ꯇ꯭ꯔꯦꯅꯤꯡꯗꯤ ꯇꯔꯥꯃꯥꯊꯣꯏꯗꯅ ꯃꯉꯥ ꯐꯥꯎ ꯍꯥꯏꯕꯅꯦ ꯉꯁꯤ ꯈꯔ ꯉꯟꯅ ꯊꯥꯔꯛꯑꯦ
ꯑꯗꯣ ꯊꯕꯛ ꯄꯨꯔꯀꯥꯟꯗꯗꯤ ꯇꯔꯥꯗꯒꯤꯩ ꯍꯥꯏꯔꯛꯇꯣꯏꯔꯥ ꯃꯣꯏꯗꯣ ꯇꯔꯥꯗꯒꯤ ꯃꯔꯤꯒꯤꯗ ꯑꯃꯨꯛ ꯍꯥꯏꯔꯛꯇꯣꯏꯔꯥ ꯍꯪꯗꯤ ꯀꯣ ꯀꯌꯥꯕ ꯍꯥꯏꯁꯤ
ꯃꯥꯔꯦꯅꯤꯅꯦ ꯐꯃꯅꯑꯣ ꯇꯧ ꯃꯥ
ꯑꯦꯃꯤꯌꯔ
ꯅꯠꯇꯦ ꯅꯣꯏꯕꯨꯕ
ꯎ
ꯅꯪꯗ ꯌꯨꯝꯗ ꯂꯥꯛꯀꯗꯕꯅꯤ ꯀꯥꯡꯗꯤ ꯁꯨꯡ ꯊꯥꯑꯣꯣꯏꯗ꯭ꯔꯣ
ꯑꯅꯦ ꯈꯪꯗꯦ ꯊꯥꯔꯛ꯭ꯔꯗ ꯊꯥꯔꯑꯣꯣꯏꯗ꯭ꯔꯥ
ꯎ ꯀꯥꯡꯗꯤ ꯌꯨꯝꯗ ꯀꯣꯏꯔꯛꯀꯗꯕꯅꯤꯅꯦ ꯑꯗꯨꯀꯦꯩꯅ ꯁꯖꯦꯕꯣ
ꯌꯦꯡ ꯅꯨꯡꯗꯥꯡ ꯑꯣꯏ ꯅꯨꯡꯊꯤꯟ ꯑꯣꯏꯔ ꯌꯥꯔꯦ ꯅꯨꯡꯗꯥꯡꯒꯨꯝꯕ ꯑꯣꯏꯔ ꯌꯥꯔꯦ
ꯑꯥ ꯅꯠꯇ ꯃꯤ ꯌꯥꯝꯍꯟꯗꯕꯤꯗ ꯑꯩꯈꯣꯏ ꯇꯪꯈ ꯇꯧꯔꯁꯨꯏꯗꯅ
ꯌꯥ ꯍꯦ ꯇ
ꯀꯩꯝ ꯆꯠꯊꯣꯛꯇ꯭ꯔꯦ ꯌꯨꯝꯗꯒꯤ
ꯊꯁꯤ ꯁꯤ ꯆꯂꯤꯁꯦ ꯃꯥꯥꯏ
ꯅꯤꯇꯟꯁꯨ ꯒꯥꯔꯤꯗ ꯆꯧꯕꯁꯨ ꯌꯥꯗꯦ ꯒꯥꯔꯤ ꯃꯁꯥꯅ ꯕꯟꯗꯣ ꯊꯝꯈꯩ ꯇꯧ ꯂꯩꯔꯝꯃꯤ
ꯉꯔꯥꯡꯂꯣ ꯑꯃꯃ ꯏꯪ ꯍꯣꯏ ꯃꯣꯏ ꯑꯔ ꯏꯃꯥ ꯏꯃꯨꯡꯍꯣꯏ ꯃꯅꯦ ꯂꯩꯇꯕꯒꯤꯗꯤ ꯁꯣꯔꯥꯗ ꯀꯩꯅꯣꯝꯃ ꯇꯧꯕꯗꯣ
ꯀꯅꯥ
ꯏꯉꯣꯍꯣꯏ ꯃꯅꯤ ꯑꯃ ꯀꯪꯂꯥ ꯂꯩꯇꯕꯗꯣ
ꯑꯥ
ꯑꯗꯨꯗꯣ ꯑꯩꯈꯣꯏ ꯃꯥꯥꯡꯒ ꯆꯠꯃꯤꯟꯅꯩ ꯑꯗꯨꯒ ꯂꯧꯗ ꯂꯝꯒꯥꯏꯗ ꯑꯩ ꯐꯔꯤꯝꯇ ꯈꯨꯗꯥꯡꯅ ꯀꯛꯀꯦꯅ ꯇꯧ ꯕꯥꯂꯦꯁꯣꯔ ꯂꯩꯔ ꯂꯩ ꯅꯇꯟ ꯅꯅꯤꯇꯟ ꯀꯥꯏ ꯆꯦ ꯈꯪꯉ ꯎ
ꯀꯧꯍꯡꯂꯦ ꯄꯥꯁꯕꯖꯚꯦ
ꯇꯧꯔꯦ ꯈꯤꯇꯪ ꯈꯤꯗ ꯆꯥꯝꯃꯁꯤ ꯁꯤꯗ ꯅ ꯆꯪꯉꯦꯗ ꯆꯥꯝ ꯁꯤꯟꯖꯤꯅꯦꯅ ꯇꯧꯋꯦ
ꯎꯝ ꯉ ꯑꯗꯦꯝꯕꯥ ꯁꯥꯟꯒꯔꯅ ꯌꯥ ꯌꯥꯝ ꯍꯥꯏꯝꯕꯅꯦ
ꯗꯤꯕ ꯅꯪꯁꯤ ꯀꯣꯃꯣ ꯃꯖꯁꯨ ꯆꯃꯗ ꯎ
ꯍꯥꯌꯦꯡ ꯑꯣꯢꯅ ꯍꯜꯂꯣꯒꯥꯢꯅ
ꯅꯤ ꯁꯣꯔꯣ
ꯑꯥ ꯉꯍꯥꯛ ꯎꯄꯨ ꯀꯥꯡꯗꯣꯟ ꯆꯤꯡꯕ ꯂꯥꯛꯑꯝꯃꯦꯕ
ꯀꯅꯥꯥꯏꯅ ꯍꯥꯏꯁꯦ
ꯀꯣꯏ ꯃꯥꯥꯡꯣꯒ
ꯎꯝ
ꯑ ꯁꯤꯗ ꯃꯣꯏ ꯑꯉꯥꯡꯈꯩ ꯇꯨꯝꯕ ꯆꯟꯗ꯭ꯔꯕ ꯖꯥꯠꯅꯤ
ꯐꯃꯨꯡꯂꯕ
ꯍꯣꯏ ꯐꯃꯨꯡꯒ ꯎꯄꯨꯅꯨꯡꯗꯣ
ꯎꯝ
ꯄꯨꯈꯠꯁꯦꯅ ꯄꯨꯕ ꯂꯥꯛꯑꯝꯕꯅꯤ ꯑꯗꯨꯗ ꯇꯦꯔꯤꯁ ꯑꯗꯨꯃ ꯃꯣꯏꯅ ꯋꯥꯏꯔꯝꯃꯦ
ꯑꯝ
ꯆꯤꯡꯕꯅꯦ
ꯐꯃꯨꯛ ꯈꯇꯪ
ꯑꯃꯃꯨꯨꯡ ꯎꯄꯨ ꯇꯦꯕꯜ ꯅꯨꯡ ꯈꯔ ꯌꯥꯎꯋꯦ ꯀꯔꯤꯅꯣ
ꯎꯝ
ꯑꯗꯨꯃꯥꯏꯅ ꯇꯧꯋꯤ ꯑꯣꯛꯇꯤ ꯍꯧꯒꯠꯇ꯭ꯔꯤ ꯂꯣꯏꯕ
ꯀꯥꯏ ꯋꯥꯂꯤ
ꯃ ꯇꯉꯥꯡꯪꯕ ꯌꯥ
ꯋꯥꯠꯀꯦꯅ ꯋꯥꯠꯠꯇꯅ ꯌꯥꯒ꯭ꯔꯥ
ꯎꯝ ꯎꯝ
ꯆꯍꯤ ꯀꯌꯥ ꯇꯧ ꯇꯧꯗꯦ ꯃꯤꯅ ꯎꯗꯩ ꯋꯥꯅꯤ ꯍꯧꯖꯤꯛ ꯑꯗꯨꯝ ꯃꯤ ꯍꯧꯖꯤꯛ ꯃꯤ ꯃꯤꯅ ꯎꯗꯕꯤꯒꯤ ꯋꯥꯅ ꯑꯗꯨꯝ ꯂꯩꯔꯝꯒꯅꯤ ꯍꯧꯖꯤꯛ
ꯄꯥꯢꯔꯒ ꯁꯨꯝ
ꯎꯝ ꯃꯐꯝꯗꯨꯗ ꯀꯩꯗ ꯑꯃ ꯂꯩꯔꯝꯗꯣꯏ ꯈꯣꯠꯄꯒꯤꯗꯨꯗ ꯂꯩꯔꯝꯗꯣꯏ ꯃꯤꯠꯅ ꯎꯗꯣꯏꯔꯣ
ꯎꯝ ꯌꯥꯟ ꯇꯥꯗꯦ ꯗꯥꯎꯅꯕꯨ ꯌꯥꯗ꯭ꯔꯗꯤ ꯑꯩ ꯏꯅꯤ
ꯀꯣꯗꯤ ꯌꯦꯡꯕꯗꯨꯗ ꯍꯥꯏꯔꯝꯃꯤꯗ
ꯀꯃꯥꯢꯅ
ꯃꯔꯟ ꯃꯇꯨꯝ ꯅꯠꯇꯦ ꯃꯔꯟ ꯃꯇꯨꯝ ꯇꯨꯝ ꯍꯥꯏꯕ ꯂꯩꯌꯦꯅ
ꯑꯣꯀꯤꯜꯗ
ꯎꯝ ꯑꯣꯛꯇꯣ ꯂꯣꯏ ꯇꯥꯏꯅꯈ꯭ꯔꯦꯗꯅ
ꯐꯔꯦ ꯐꯔꯦ ꯇꯥꯏꯅꯒꯔ ꯕꯥꯁꯣꯍꯣꯏꯁꯨ ꯐꯌꯥꯝ ꯂꯣꯏꯁꯤꯟꯍꯧꯔꯦꯅꯦ
ꯃꯣꯏ ꯍꯥꯏꯇꯞꯀꯤ ꯍꯗꯛ ꯆꯍꯤꯒꯤ ꯀꯌꯥꯗꯅꯣ ꯂꯣꯏꯁꯅꯤ
ꯊꯛꯁꯤ꯭ꯔꯤꯗ
ꯑꯥꯝ
ꯅꯣꯡ ꯇꯁꯤꯜꯂꯗꯤ ꯌꯥꯔꯣꯏꯌꯦ
ꯃꯣꯏ ꯂꯣꯏꯔꯕꯒꯨꯝꯅꯤ ꯀꯩꯅꯣ
ꯀ꯭ꯂꯁꯇꯔ ꯇꯧꯔꯒ ꯔꯪ ꯇꯧꯈꯨꯔꯒ
ꯎꯝ ꯂꯣꯢ ꯒꯨꯝꯕꯅꯤ ꯃꯣꯏ
ꯎꯝ ꯎꯝ
ꯃꯔꯨ ꯑꯣꯏꯕ ꯑꯗꯨ ꯆꯥꯡꯈꯠꯄ ꯈꯣꯠꯄ ꯐꯥꯎꯟꯗꯦꯁꯟ ꯅꯨꯡ ꯍꯥꯏ ꯑꯗꯨꯒꯤ ꯑꯗꯨ ꯂꯩꯇ꯭ꯔꯦ
ꯁꯇꯔ ꯅꯨꯡꯗꯣ ꯐꯖꯅ ꯄꯥꯟꯍꯧꯔꯦ
ꯄꯥꯜꯂꯕꯅꯦ ꯃꯣꯏ ꯗꯤꯄꯣꯖꯤꯠ ꯅꯨꯡ ꯂꯧꯔꯦ ꯈꯣꯠꯂꯦꯅ
ꯍꯥ
ꯗꯤꯄꯣꯖꯤꯠ ꯅꯨꯡ ꯂꯧꯕ ꯈꯣꯠꯄ ꯍꯧꯔꯦ ꯍꯥꯏꯕꯅꯦꯕ
ꯃꯤꯒꯤ
ꯎꯝ
ꯀꯅꯥ ꯀꯅꯥ ꯐꯝꯕꯤ ꯂꯛꯑꯖꯥꯠꯅꯣ
ꯃꯤ ꯈꯔꯗꯤ ꯂꯧꯔ ꯃꯥꯜꯂꯦ ꯗꯤꯄꯣꯖꯤꯠ ꯂꯨꯄꯥ ꯀꯌꯥ ꯍꯥꯏ ꯗꯤꯄꯣꯖꯤꯠ
ꯂꯥꯛꯑꯝꯃꯅꯤ ꯑꯣꯏꯕ꯭ꯔꯣ
ꯎꯝ ꯑꯃ ꯑꯣꯏꯕ꯭ꯔꯥ
ꯑꯗꯨꯨꯝꯕꯨꯗꯤꯁ ꯆꯥꯎꯥꯎꯔꯛꯀꯅꯤ ꯗꯤꯄꯣꯖꯤꯠꯇꯣ
ꯆꯥꯎꯋꯤ
ꯊꯥꯄꯣꯔꯣꯏ ꯆꯪꯕꯅꯤꯅ ꯒ꯭ꯌꯥꯟꯒ ꯇꯥꯗꯦ ꯇꯧꯔꯤꯁꯦ ꯑꯩ ꯑꯗꯨꯝ ꯌꯨꯝꯗꯕꯨ ꯌꯨꯝꯗꯒꯤꯕꯨ ꯆꯠꯄ ꯆꯠꯅꯤꯡꯉꯕꯅꯤ
ꯊꯕꯛꯂꯣ
ꯎꯝ
ꯅꯊꯠ ꯂꯩ ꯇꯜꯂꯦꯗꯔꯥ
ꯂꯩꯕꯨꯝ ꯀꯟꯖꯜꯂꯦꯕ ꯊꯥꯡ ꯑꯩꯅ ꯃꯤ ꯂꯩꯕꯤ ꯀꯩꯗꯧꯕ
ꯃꯣꯏ ꯑꯗꯨꯒꯤ ꯏꯁꯤꯡ ꯆꯤꯡꯕꯩ ꯅꯨꯄꯥ ꯂꯩꯕꯗꯨꯗ ꯃꯣꯏ ꯀ ꯍꯣꯡꯉꯣꯅ ꯍꯥꯏꯕꯩ ꯍꯣꯡꯒ꯭ꯔꯥꯒ ꯑꯗꯨꯅꯤ
ꯑ ꯃꯣꯏ ꯑꯗꯨꯗꯣ ꯊꯤꯀꯥꯏꯗ ꯇꯧꯕꯅꯦꯕ
ꯍꯣꯏꯃꯦꯟ꯭ꯔꯦꯁꯤ ꯁꯤ
ꯃꯤꯅ ꯑꯃꯨꯛ ꯃꯤ ꯑꯃꯅ ꯑꯃꯨꯛ ꯁꯤꯟꯈ꯭ꯔꯦꯕ ꯑꯣꯅꯔꯗꯣ
ꯑꯗꯨ ꯏꯁꯤꯡꯒꯤꯗ ꯃꯣꯏ ꯃꯣꯏ ꯇꯧꯗ꯭ꯔꯕ
ꯑꯈꯣꯏ ꯃꯥ ꯃꯈꯣꯏꯅ ꯑꯃꯨ ꯇꯧ꯭ꯔꯦꯕ ꯃꯤ ꯑꯇꯣꯞꯄꯅ ꯑꯃꯨꯛ ꯈ꯭ꯔꯦꯕ
ꯑꯗꯨꯗꯤ ꯃꯣꯏ ꯃꯌꯨꯝ ꯍꯟꯈ꯭ꯔꯦ
ꯍꯟꯈ꯭ꯔꯦ ꯑꯗꯨꯒꯤ ꯏꯊꯟꯗ ꯂꯩꯔꯦ ꯍꯥꯏꯗꯣ
ꯑꯣ ꯑꯃꯨꯛ ꯇꯥꯟ ꯆꯠꯂꯑꯦ ꯍꯧꯖꯤꯅ ꯑꯃꯨꯛ ꯍꯥꯟꯛ ꯄꯨ ꯂꯣꯏ ꯏꯀꯥꯟꯗꯗꯤꯛ ꯈꯔ ꯑꯗꯨ ꯐꯔꯝꯕꯅꯤ ꯋꯥꯔꯤ ꯋꯥꯇꯥꯏ ꯁꯥꯟꯅꯗꯅ
ꯍꯧꯖꯤꯛꯇꯤ ꯏꯊꯟꯗ ꯉꯥꯏꯔꯕꯃꯤꯅ ꯑꯩ ꯍꯟꯛꯇ ꯂꯥꯛꯑꯗꯤ ꯆꯦꯡ ꯆꯥꯛꯁꯨ ꯈꯔ ꯊꯝꯒꯦ ꯇꯧꯕꯅꯤꯅꯦ ꯅꯣꯡ ꯐꯥꯗꯣꯛ ꯂꯥꯛꯑꯁꯨ ꯈꯣꯠꯂꯁꯨ ꯆꯥꯕꯔꯤꯗꯣ ꯌꯥꯔꯦꯗꯅ
ꯑꯗꯨꯗꯔꯣ
ꯎꯝ
ꯊ ꯊ ꯀꯩ